ꯇꯠ ꯀꯩꯁꯤꯗꯗꯒꯤ
ꯑꯩꯁꯨ ꯐꯨꯜ ꯂꯩꯈꯠꯂꯤꯅꯤ ꯇꯞꯅ ꯇꯥꯏꯅꯦ
ꯌꯥꯗꯕꯅꯦ ꯁꯤꯒꯤ ꯀꯣꯜꯁꯦ ꯌꯥꯝ ꯇꯠꯄꯅꯤ
ꯑ ꯂꯨꯄꯥ ꯆꯥꯝꯃꯒꯤꯅꯤꯅꯦ ꯅꯪꯅ ꯇꯧꯔꯛꯏꯁꯦ ꯐꯪꯅꯤ ꯐꯪꯉꯣꯏ
ꯑꯣꯏꯕ꯭ꯔꯥ ꯌꯦꯡꯒꯦ ꯇꯥꯅꯦ ꯑꯣꯏꯕ꯭ꯔꯥ
ꯍꯥ ꯑꯁ ꯃꯩꯁꯨ ꯃꯨꯠꯈ꯭ꯔꯦ ꯇꯧꯁꯦ ꯀꯩ ꯏꯟꯖꯥꯡ ꯍꯋꯥꯏ ꯊꯣꯡꯉꯕ
ꯇꯉꯒ
ꯌꯥꯝ ꯅꯨꯡꯉꯥꯏꯇꯤ ꯑꯗꯨꯗꯤ
ꯍꯌꯦꯡꯗꯣ ꯇ ꯆ ꯔꯦ
ꯍꯌꯦꯡ ꯊꯣꯛꯣꯛꯇꯒꯗꯧꯕ
ꯁꯃꯥꯡꯗꯔ
ꯊꯃꯜꯗ ꯆꯠꯂꯎꯁꯦ ꯍꯥꯏꯗꯣ ꯍꯌꯦꯡ ꯂꯥꯛ
ꯌꯥ ꯍꯌꯦꯡꯁꯤ ꯇꯗꯤ
ꯃꯥ ꯑꯩꯉꯣꯟꯗ ꯐꯣꯟꯁꯨ ꯇꯧꯕꯁꯨ ꯇꯧꯀꯦ
ꯅꯠꯇ ꯍꯌꯦꯡ ꯐ꯭ꯔꯥꯏꯗꯦꯕ ꯁꯔꯦ
ꯁꯠꯇꯗꯤ ꯃꯥꯁꯦꯁꯦ ꯍꯥꯏꯖ
ꯅꯠꯇꯦ ꯐꯗꯦꯗ ꯍꯌꯦꯡꯅꯤꯉ
ꯑꯩ ꯁꯃꯥꯟꯅꯗ ꯃꯣꯏꯒꯤ ꯄꯦꯁꯁꯤꯗ ꯍꯌꯦꯡ ꯇꯥꯎꯔ ꯍꯪꯉꯅꯤ ꯇꯣ
ꯎ ꯅꯪꯗꯤ ꯌꯥꯎꯗꯕ ꯍꯌꯦꯡꯁꯦ
ꯑ ꯌꯥ
ꯎꯝ
ꯑꯩ ꯂꯨꯄꯥ ꯂꯤꯁꯤꯡ ꯑꯃ ꯇꯥꯅꯕ ꯍꯌꯦꯡ ꯊꯕꯛ ꯁꯨꯔꯒ ꯇꯥ ꯉꯝꯕ꯭ꯔꯥ ꯍꯡꯦ ꯁꯣꯝꯅꯍꯥꯟꯗ
ꯀꯩꯗ ꯁꯅꯥꯁꯨ ꯀꯩꯅꯣ ꯇꯧꯁꯨ ꯌꯥꯗ꯭ꯔꯦꯕ
ꯍꯧꯖꯤꯛꯇꯤ ꯑꯁꯥꯝꯅ ꯌꯥꯝ ꯄꯤꯛꯏ ꯑꯩꯅꯒ ꯇꯞꯄꯒ
ꯅꯃꯅꯣꯥꯏꯇꯦ ꯅꯄꯒ
ꯎ ꯈꯔꯝꯕꯤ ꯊꯜꯂ ꯂꯩꯔꯦꯅ
ꯀꯔꯤ
ꯈꯔꯝꯃꯤꯁꯦ ꯀꯃꯥꯏꯅ ꯇꯧꯔꯒ ꯁꯤ ꯈꯪꯕꯦ
ꯈꯔꯝꯖꯤ ꯀꯩꯅꯣ ꯍꯥꯞ ꯀꯞꯄꯨ
ꯃꯥꯡꯉꯦ ꯍꯥꯠꯈꯤ ꯇꯪꯒ ꯀ ꯀ ꯄꯉꯦꯅꯦ
ꯏꯉ
ꯎꯝ
ꯏ ꯌꯥꯔꯕ
ꯈꯔꯝꯕꯤꯅꯦ
ꯑꯥ
ꯏꯜꯂꯦ ꯍꯥꯏꯕ ꯌꯥꯝꯃꯣ ꯑꯩꯈꯣꯏ ꯑꯁꯦ
ꯑꯣ ꯀꯔꯄꯨꯔ ꯈ ꯆꯥꯏꯊꯣꯛ ꯍꯥꯏꯕ꯭ꯔꯦ
ꯀꯔꯄꯨ
ꯑꯥ
ꯀꯝꯕꯀꯔꯄꯨ
ꯐꯤ ꯀꯔꯄꯨꯗꯣ ꯈꯪꯗ ꯎꯐꯨ ꯃꯅꯨꯡꯗꯒ ꯊꯝꯕꯗ ꯀꯩꯅꯥꯏꯅ ꯇꯧꯔꯤꯗꯣ ꯈꯔꯕꯤ ꯆꯤꯛꯇꯅꯕꯅꯦ ꯀꯄꯨ
ꯣꯏ ꯕꯣꯔꯥ ꯅꯨꯡꯉꯥ ꯃꯌꯥꯝ ꯂꯩꯕ ꯆꯥꯛꯈꯨꯝꯁꯦꯧ
ꯑꯗꯨꯅ ꯑꯩꯁꯦ ꯀꯔꯐꯨ ꯑꯃꯅꯤ ꯊꯝꯃꯣ ꯍꯥꯏꯕꯔ ꯐꯕꯅꯦ
ꯑꯗꯨꯇꯂꯦ ꯍꯂꯦ ꯊꯦꯝꯇ
ꯑ
ꯕꯤꯠ ꯂꯩꯖꯗꯦ ꯂꯨꯄꯥ ꯂꯤꯁꯤꯡ ꯑꯃꯥꯡ ꯑꯃꯗ ꯅꯨꯃꯤꯠ ꯃꯅꯤ ꯆꯪꯒꯂꯗꯗꯤ
ꯀꯩ ꯀꯩ ꯍꯧꯖꯤꯛ ꯅꯪ ꯁꯅꯥ ꯄꯥꯏꯔꯦ ꯀꯩ ꯄꯥꯏꯅꯣ ꯀꯩ ꯁꯥꯏꯅꯣꯕ ꯈꯨꯗꯣꯞ ꯁꯥꯏꯔꯥ ꯀꯩꯅꯣ
ꯂꯔꯥꯡꯕꯤ
ꯑꯣ ꯅꯪ ꯅꯍꯥꯟ ꯍꯥꯏꯍꯧꯕꯗꯣ ꯅꯍꯥꯟ ꯅꯅꯥꯟꯅꯄꯤ ꯃꯆꯥ ꯃꯄꯥꯥꯏꯗꯣ ꯍꯧꯖꯤꯛꯄꯨ ꯂꯣꯏꯗ꯭ꯔꯤꯕ ꯍꯥꯏꯁꯦꯠ
ꯅꯥ ꯅꯄꯤ ꯅꯠꯇꯦ ꯅꯥꯔꯥꯎꯕ ꯌꯥ ꯍꯥꯏꯕ
ꯅꯔꯥꯎꯕꯤ ꯅꯪꯅ ꯁꯤꯕꯗꯨ ꯅꯠꯇ꯭ꯔꯣ
ꯅꯠꯇ ꯅꯥ ꯏ ꯁ ꯏ ꯀꯅꯒ ꯁꯤꯗ ꯑꯗꯨꯗ ꯊꯥꯕꯤꯔꯛꯀꯦ
ꯅꯔꯥ ꯑꯣꯐꯤꯁ
ꯍꯌꯦ ꯂꯣꯏꯅꯦ ꯁꯥꯗꯅꯤ
ꯁꯟ ꯁꯅꯥ ꯁꯪꯒꯥꯏꯥꯡꯕꯤꯔꯣ
ꯁꯟ ꯑꯃ ꯃꯈꯥꯏꯗ
ꯌꯥꯝꯁꯨ ꯌꯥꯝꯃꯤꯄꯣꯅꯤꯅꯦ ꯑꯗꯨꯗ
ꯁꯥ ꯑꯃꯗ ꯂꯨꯄꯥ ꯂꯤꯁꯤꯡ ꯃꯔꯣꯝ ꯄꯤ ꯏꯁꯤꯡ ꯃ ꯆꯁꯤꯅꯤ
ꯑ ꯁꯅꯥ ꯈꯔꯗꯤ ꯈꯞꯄꯨꯗ꯭ꯔꯣ
ꯈꯪ
ꯁꯅꯥ ꯆꯥꯅꯤꯡꯕ ꯑꯃꯈꯛ ꯌꯥꯔꯣꯏꯗ꯭ꯔꯕ
ꯕꯤꯠ ꯂꯩꯇꯦꯅ ꯏꯂꯤꯕ ꯂꯤꯁꯤꯡ ꯑꯃ ꯆꯥꯝꯃꯉꯥ ꯅꯗꯁꯨ ꯑꯅꯤꯃꯨꯛꯇꯣꯏꯁꯤ ꯑꯃ ꯆꯥꯝꯃꯉꯥ ꯇꯣꯏꯁꯤ ꯌꯧꯔꯗꯦꯅ ꯈꯟꯂ
ꯎꯝ ꯃꯠꯇ ꯃꯣꯏ ꯑꯗꯣ ꯐꯣꯔꯦꯟ ꯀꯩꯅꯣꯒꯤ ꯃꯣꯏ ꯃꯄꯨꯅ ꯂꯨꯄꯥ ꯀꯌꯥꯝ ꯂꯧꯒꯅꯤ ꯅꯪ ꯂꯤꯁꯤꯡ ꯇ ꯑꯃꯂ
ꯑ ꯑꯇꯣꯞꯄ ꯗꯨꯀꯥꯟ ꯏꯝꯐꯥꯜꯗꯒ ꯂꯤꯁꯤꯡ ꯑꯍꯨꯝ ꯑꯃ ꯂꯤꯁꯤꯡ ꯑꯅꯤ ꯑꯅꯤꯒ ꯆꯥꯝꯃꯉꯥ ꯌꯧꯗꯁꯨ ꯑꯅꯤ ꯈꯔ ꯐꯪꯒꯅꯦꯕ
ꯑꯝꯇ ꯇꯩ ꯑꯇꯣꯞꯄ ꯀꯣꯟꯖꯟꯗꯨꯅꯁꯨ ꯑꯅꯤ ꯆꯥꯝꯃꯉꯥ ꯁꯨꯃꯥꯏꯅ ꯂꯧꯋꯦ ꯍꯥꯏꯕꯅꯤ ꯍꯧꯖꯤꯛꯀꯤ ꯀꯣꯟꯖꯟꯗꯨꯅ ꯂꯤꯁꯤꯡ ꯑꯅꯤ ꯌꯧꯗꯕꯤ ꯂꯧꯋꯤꯌꯦ
ꯑꯃꯅ ꯄꯤꯛꯏ
ꯑꯗꯨꯒ ꯃꯥꯏ ꯈꯔ ꯈꯐꯧꯕ ꯑꯩꯈꯣꯏ ꯂꯤꯁꯤꯡ ꯆꯥꯝꯃꯉꯥ ꯌꯧꯔꯛꯑꯔꯣꯏꯕ ꯂꯤꯁꯤꯡ ꯄꯤꯔ ꯀ ꯂꯤꯁꯤꯡ ꯆꯥꯗꯅꯤ ꯄꯤꯔ ꯀ ꯈꯪꯗꯦ
ꯌꯥꯝ ꯅꯨꯡꯉꯥꯏꯇꯅꯦ
ꯏꯁꯤꯡ ꯇꯣꯉꯇ ꯌꯧꯖꯔꯗꯤꯦ
ꯑꯗꯨ ꯊꯥꯎꯒꯤ ꯕꯔꯥ ꯈꯥꯏꯗꯣꯛꯈ꯭ꯔꯒ
ꯑꯗꯨꯅꯤ ꯊꯥꯎꯒ ꯈꯥꯏꯗꯣꯛꯑꯗꯤ ꯇꯝꯃꯦꯅ ꯈꯟꯗꯣꯛꯑꯒ ꯁꯥ ꯇꯥꯝꯅꯤ ꯍꯩꯇ꯭ꯔꯤꯕꯅꯤꯅꯥ
ꯍꯣꯏꯅꯦ
ꯇꯝꯃꯤꯅ‌ꯦꯅꯥ ꯑꯥꯇꯝꯕꯅ‌ꯦ
ꯍꯜꯂꯛꯑꯅꯤ
ꯂꯥ꯭ꯔꯟꯅ꯭ꯔ
ꯅꯅꯥꯎꯕꯤꯗ ꯅꯣꯡꯃꯗ ꯁꯥ ꯉꯝꯗꯕ꯭ꯔ ꯚꯥꯏ
ꯅꯣꯡꯃꯩ ꯅꯪ ꯅꯅꯥꯎꯕꯤꯁꯦ ꯃꯁꯛ ꯈꯪꯗ꯭ꯔꯦ
ꯀꯩꯅꯣ ꯁꯅꯥ ꯁꯟ ꯁꯟ ꯑꯃꯥ ꯃꯈꯥꯏ ꯅꯣꯡꯃꯗ ꯄꯨꯡ ꯀꯌꯥ ꯈꯪꯗ‌ꯦꯅ‌ꯦ
ꯅꯪ ꯁꯥꯅꯥ ꯗꯨꯕꯨ ꯎꯗ‌ꯦ
ꯍꯥ
ꯁꯥꯅꯥꯗ‌ꯣ ꯎꯗꯕꯩꯅꯦꯕ ꯍꯌꯦꯡ ꯑꯩ ꯐ‌ꯣꯇ‌ꯣ ꯊꯥꯕꯤꯔꯛꯀꯦ
ꯑꯣ ꯌꯥꯝ ꯀꯨꯏꯅꯥ ꯆꯪꯃꯜꯂꯤꯗ
ꯅꯣꯡꯃ ꯅꯤꯅꯤꯗꯒ ꯂꯣꯏꯅꯤꯗ ꯄꯤꯅꯤꯡꯗ‌ꯦꯍ‌ꯦ
ꯅꯪ ꯑꯥꯗ ꯂꯩꯔ ꯄꯨꯡ ꯀꯌꯥ ꯊꯕꯛ ꯁꯨꯒ‌ꯦꯕ
ꯊꯦꯡꯉꯦ ꯆꯠꯂꯤꯁꯦ ꯑꯩꯈꯣꯏ ꯁꯤꯗꯩ ꯄꯨꯡ ꯃꯥꯄꯟ ꯈꯔ ꯉꯟꯅ ꯆꯠꯄꯁꯨ ꯌꯥꯎꯋꯦ ꯑꯗꯣ ꯉꯥꯁꯤꯒꯤ ꯆꯠꯂꯤꯗ‌ꯣ ꯄꯨꯡ ꯃꯥꯄꯟ ꯍꯦꯜꯂꯀꯥꯟ ꯆꯠꯂ‌ꯦ ꯑꯗ ꯄꯨꯡ ꯇꯔꯥ ꯇꯔꯥꯝꯗꯥꯏ ꯌꯧꯔꯦ ꯑꯗꯩ ꯃꯉꯥ ꯃꯈꯥꯏ ꯇꯔꯨꯛ ꯇꯥꯔꯛꯄꯥ ꯁ꯭ꯋꯥꯏꯗ ꯁꯨꯝ ꯍꯜꯂ‌ꯦ
ꯑꯗꯩ ꯃꯔꯛꯇꯥ ꯐꯣꯟ ꯌꯦꯅꯤꯡꯉꯥ ꯌꯦꯡ ꯂꯩꯊꯣꯛꯉꯤ
ꯊꯦꯡꯊꯔꯁꯨ ꯀꯩꯝꯇ ꯍꯥꯏꯗꯕ ꯃꯣꯏꯅ
ꯑꯗꯨꯗꯤ ꯑꯩ ꯀꯨꯁꯤꯅꯦ
ꯍ‌ꯣ ꯑ‌ꯣ ꯅꯪꯒꯤ ꯀꯨꯁꯤ
ꯑꯩ ꯀꯨꯁꯤ ꯑꯗꯣ ꯍꯣꯏ ꯃꯤ ꯄ‌ꯣꯠꯇ‌ꯣ ꯑꯊꯨꯕꯒꯤ ꯒꯨꯝꯕ ꯂꯩꯗꯅ ꯎꯝ ꯄꯣꯠꯇꯣ ꯑꯊꯨꯕꯒꯤꯒꯨꯝꯕ ꯂꯩꯗꯅ ꯑꯗꯨꯝꯕꯗꯨꯗꯤ ꯃꯤ ꯑꯣꯗ꯭ꯔ ꯑꯊꯨꯕꯒꯨꯝꯕ ꯂꯩꯕ ꯀꯥꯟꯗꯗꯤ ꯑꯗꯨꯃꯥꯏꯅ ꯇꯧꯔ ꯂꯩꯊꯣꯛꯄꯗꯣ ꯍꯣꯏ ꯃꯤ ꯑꯣꯗ꯭ꯔ ꯂꯩ ꯈꯣꯠꯂꯦ ꯉꯥꯡ ꯀꯅꯤ ꯑꯗꯨ ꯅꯠꯇ꯭ꯔꯗꯤ ꯑꯩꯅ ꯁꯨꯖꯔꯥ ꯑꯩꯅꯥ ꯐꯪꯖꯕꯅꯤꯅ ꯀꯩꯝ ꯍꯥꯏꯔ‌ꯣꯏ
ꯑꯥ
ꯃꯤꯒꯤ ꯑꯣꯔꯗ꯭ꯔ ꯑꯊꯨꯕ ꯂꯩꯗꯅ ꯂꯨꯍꯣꯡꯕꯩ ꯀꯩꯒꯤ ꯑꯗꯨꯏ ꯄꯣꯠꯇꯣ ꯉꯁꯤ ꯂꯧ ꯂꯥꯛꯀꯗꯕ ꯍꯌꯦꯡ ꯂꯧ ꯂꯥꯛꯀꯗꯕ ꯑꯗꯨꯝꯕ ꯑꯊꯨꯕꯗꯨꯗꯤꯀꯣ ꯑꯩ ꯀꯨꯁꯤ ꯅ‌ꯦꯅꯥ ꯇꯧ ꯌꯥꯔ‌ꯣꯏꯕ
ꯑꯗꯨ ꯅꯠꯇꯕ ꯑꯇꯩꯗꯤ ꯑꯥ ꯅꯥ ꯀꯣꯔꯤ
ꯍꯟꯗꯛꯀ ꯀꯌꯥ ꯅ‌ꯣꯏ ꯊꯥ ꯀꯌꯥꯃꯨꯛ ꯆꯠꯂ‌ꯦ ꯁꯨꯒꯦ ꯅ‌ꯣꯏ ꯆꯠꯂꯤꯖꯦ
ꯊꯥ ꯑꯃ ꯐꯔꯦ
ꯂꯨꯄꯥ ꯀꯌꯥꯃꯨꯛ ꯇꯥꯜꯂꯒꯦꯕ
ꯂꯤꯁꯤꯡ ꯃꯥꯄꯜ ꯂꯧꯔ‌ꯦ
ꯗꯠ ꯇꯥꯡ ꯀꯌꯥꯒꯤꯕꯨ
ꯈꯪꯗꯦ ꯄꯩꯁꯥ ꯄꯥꯟꯅꯗ꯭ꯔꯤ ꯑꯩ ꯄꯩꯁꯥ ꯆꯤꯜꯂ ꯀꯥꯟꯗ ꯂꯧꯒ‌ꯦꯅꯥ
ꯑꯥ
ꯄꯩꯁꯥ ꯄꯥꯅꯥꯔꯀꯥꯟꯗ ꯈꯪꯅꯤ ꯍꯦꯟꯖꯟꯕ꯭ꯔꯥ ꯋꯥꯠꯄ꯭ꯔꯥ
ꯑꯗꯨ ꯕ꯭ꯔꯣꯁꯦ ꯊꯥ ꯑꯝꯗ ꯂꯤꯁꯤꯡ ꯃꯥꯄꯜ ꯇꯔꯥꯗꯤ ꯊꯣꯛꯑꯕ ꯅꯠꯇ꯭ꯔꯣ
ꯑꯪ
ꯑꯗꯨꯗꯤ ꯀꯩꯅꯣꯝ ꯆꯥ ꯌꯥꯏ ꯀꯩꯅꯣ
ꯀꯩ ꯆꯖ ꯍꯥꯏꯅꯣ
ꯃꯇꯝ ꯇꯧꯈꯤ ꯀꯩꯅꯣ ꯀꯪꯒ꯭ꯔꯦꯆꯨꯂꯦꯁꯟ ꯍꯥꯏꯅ
ꯇꯧ ꯂꯣꯏꯔꯦ ꯀꯩꯅꯩꯅꯣ ꯃꯇꯝꯟ ꯆꯥꯖꯥꯔꯅ ꯃꯠꯇꯟ ꯈꯈꯤꯇꯔꯣ
ꯃꯇꯟ ꯆꯤꯛꯀꯟ ꯑꯦꯅꯤꯊꯤꯡ ꯅꯪ ꯑꯣꯐꯔ ꯇꯧꯊꯣꯛꯎ
ꯕꯤ
ꯑꯩ ꯊꯥꯁꯨ ꯔꯦꯠ ꯕꯨꯜꯗꯣ ꯑꯝꯇ ꯊꯛꯁꯤꯔꯣ
ꯑꯩ ꯑꯃꯨꯇꯪ ꯃꯆꯦ ꯃꯊꯛꯛꯇ ꯊꯆꯦ
꯭ꯂ ꯑ ꯊꯛꯇ꯭ꯔꯤꯗꯁꯨ ꯔꯦꯠ ꯕꯜꯗ ꯀ꯭ꯔꯦꯇꯤꯟ ꯍꯥꯞꯄꯒ ꯃꯤ ꯌꯥꯝ ꯊꯛꯅꯕꯅꯦ
ꯑꯩ ꯍꯥꯞꯄꯒꯕ
ꯀ꯭ꯔꯦꯇꯤꯟꯒ ꯎꯝꯃꯒ ꯊꯛꯅꯕ ꯍꯥꯏꯇꯥꯔꯦ ꯄ꯭ꯔꯤꯋꯥ ꯑꯥꯎꯠꯇ
ꯀ꯭ꯔꯤꯇꯤꯟ ꯏꯒ
ꯀ꯭ꯔꯤꯇꯤꯟ ꯈꯪꯗ꯭ꯔꯣ ꯄ꯭ꯔꯤ ꯋꯥ ꯀꯅꯣ ꯏꯅꯔꯖꯤ ꯗ꯭ꯔꯤꯛꯗꯣꯏ
ꯎꯝ ꯔꯦꯠꯕꯨꯟꯗꯤ ꯃꯁꯥꯒꯁꯨ ꯏꯟꯅꯔꯤꯁꯦ ꯑꯗꯨ ꯔꯦꯠꯕꯨꯟꯗꯤ ꯀꯩꯅꯣ ꯀꯣꯍ ꯑꯗꯨꯝꯕ ꯐꯠꯇꯕ ꯌꯥꯎꯗ ꯃꯥꯅꯤꯀꯣ
ꯑꯃꯣꯏ ꯏꯅꯔꯖꯤ ꯗ꯭ꯔꯤꯡ ꯑꯣꯏꯅ ꯈꯪꯗ꯭ꯔ ꯑꯗꯨ ꯑꯗꯨꯃꯥꯏꯅ ꯍꯥꯏ ꯃꯥꯜꯦ ꯑꯗꯣ ꯀꯩ ꯍꯥꯏꯇꯥꯔꯦ ꯃꯤ ꯁꯨꯝ ꯀꯩ ꯍꯥꯏꯇꯥꯔ ꯖꯤꯝ ꯁꯥꯟꯅꯕ ꯃꯤꯈꯩꯅ ꯁꯨꯝ ꯄ꯭ꯔꯤ ꯋꯥꯔꯠꯇ ꯁꯨꯝ ꯒꯠꯇꯀꯣ
ꯩꯅꯅꯦ ꯑ ꯑꯇꯩ ꯏꯅꯔꯖꯤꯦꯜ ꯕ꯭ꯔꯥꯟꯇꯦꯠ ꯃꯌꯥꯝ ꯂꯩꯗꯅ
ꯑꯥ
ꯑꯗꯨꯗꯤ ꯐꯠꯇꯕ ꯈꯣꯠꯇꯕ ꯃꯌꯥꯝ ꯄꯨꯊꯣꯛꯑꯦꯕ ꯃꯌꯥꯝ ꯂꯩꯌꯦꯕ
ꯈꯪꯗ ꯇ
ꯄꯥꯛꯊꯦꯡꯅꯗꯦꯔꯣ
ꯑꯔꯦꯕꯨꯟꯗꯤ ꯇꯥꯡꯏꯤ ꯇꯥꯡꯉꯤꯕꯣ
ꯇꯥꯡꯉꯦ ꯑꯗꯣ ꯃꯤ ꯅꯍꯥꯟꯥꯟꯕꯗ ꯑꯗꯨꯝ ꯃꯥꯒꯤꯗꯤ ꯑꯗꯨꯝꯕ ꯂꯩꯇꯦ ꯈꯣꯠꯇꯦ ꯅꯍꯥꯟꯗ
ꯑꯗꯨꯃ ꯐꯠꯇꯕ ꯁꯨꯒꯔꯁꯨ ꯌꯥꯎꯗꯦ ꯍꯥꯏꯕ꯭ꯔꯥ ꯀꯩꯅ ꯑꯗꯨꯃꯥꯏꯅ ꯃꯌꯥꯝ ꯐꯖꯅ ꯀ꯭ꯋꯥꯂꯤꯇꯤ ꯂꯩꯅ ꯁꯦꯝꯃꯛꯄ ꯃꯥꯜꯂꯦꯕ
ꯑꯥ
ꯑꯇꯣꯞꯄ ꯏꯅꯔꯖꯤ ꯗ꯭ꯔꯤꯡ ꯃꯌꯥꯝ ꯂꯩꯗꯅ
ꯑꯥ
ꯑꯗꯨꯨꯝꯕꯗꯤ ꯑꯗꯨꯝ
ꯐꯠꯇꯕ ꯁꯥꯏꯠ ꯏꯐꯦꯛ ꯑꯗꯨꯗ ꯃꯌꯥꯝ ꯂꯩꯕꯅꯦ ꯑꯗꯨꯕꯟꯒꯤ ꯄ ꯁꯣꯗ
ꯑ
ꯊꯛ ꯑꯗꯨꯝ ꯍꯥꯎꯕꯅꯤ ꯏꯁꯥ ꯀꯩꯅꯣ ꯈꯔ ꯇꯦꯛꯈꯠꯄꯅꯤ ꯈꯔ ꯈ ꯊꯛꯄꯗꯀꯣ ꯏꯁꯥꯅ ꯏꯅꯔꯖꯤ ꯀꯥꯏꯗꯅ ꯀꯩꯅꯣꯝ ꯐꯥꯎꯕꯅꯤ
ꯑꯩꯗꯤ ꯊꯛꯇ꯭ꯔꯤ
ꯅ ꯄꯩꯁꯂ ꯂꯣꯏꯔꯒꯅ
ꯊꯨꯡꯅꯤꯗ
ꯃꯊꯪ ꯏꯆꯦ ꯂꯥꯛꯄꯗ ꯎꯁꯥꯂꯒꯅꯤ
ꯁꯟ ꯑꯣꯏ ꯂꯩꯔꯣ
ꯊꯕꯛ ꯊꯕꯛ ꯁꯨꯗ꯭ꯔꯗꯤ ꯈꯪꯗꯦꯀꯣ ꯁꯨꯝ ꯁꯨ ꯆꯠꯂꯗꯤ ꯑꯣꯁꯥ ꯂꯩꯔꯛꯈꯤ
ꯁꯟ ꯂꯩꯔꯣꯕ ꯑꯣꯛ ꯂꯩꯔ ꯀ ꯆꯥꯏꯅꯗꯦ ꯑꯩ ꯅꯍꯥꯛ ꯑꯣꯛꯇꯣ ꯚꯏ ꯑꯩ ꯍꯥꯏꯁꯤꯅꯦꯕꯣ ꯐꯠ ꯂꯧꯍꯧ ꯌꯥꯔꯝ ꯌꯦꯡꯉꯣ ꯑꯗꯣ ꯑꯩ ꯇꯜꯂꯦꯕ ꯍꯧꯖꯤꯛꯀꯥꯟ ꯑꯣꯛꯁꯦ
ꯑꯩ ꯂꯩꯔꯕꯗ ꯑꯐꯕ ꯑꯍꯥꯎꯕ ꯈꯜꯍꯜꯂꯦ
ꯑꯐꯥꯎ ꯑꯍꯥꯎꯕꯗꯣ ꯑꯩ ꯆꯥꯏ ꯗꯦꯕ ꯁꯟꯅ ꯂꯩꯔꯛꯑꯣ ꯃꯃꯜꯁꯨ ꯃꯥꯟꯅꯩ ꯕꯥꯏ ꯀꯩꯝ ꯍꯦꯟꯗꯅ ꯃꯃꯜ ꯀꯩꯝ ꯍꯦꯟꯗꯅ ꯁꯟ ꯂꯩꯔꯣꯕ ꯉꯝꯖꯒ ꯅꯣꯏ ꯉꯥꯅꯨ ꯉꯥꯅꯨ ꯄꯨꯔꯛꯑꯣ ꯑꯩ ꯅꯣꯏ ꯌꯥꯆꯔꯤ ꯀꯥꯏꯅ ꯁꯦꯝꯕꯤꯔꯝ ꯑꯗꯨꯒ ꯊꯣꯡꯈ꯭ꯔꯦ
ꯍ ꯆꯥꯗꯦ
ꯑꯗꯤ ꯉꯅꯨ ꯏꯕ꯭ꯔ
ꯑ ꯁꯁꯥꯇ ꯍꯪꯀ ꯀ ꯉꯥꯏꯣꯣ
ꯍꯥꯥ
ꯈꯨꯠꯁꯤ ꯄꯨꯣꯟꯁꯤ ꯇꯛꯈ꯭ꯔꯀꯥꯟꯗ ꯅꯪ ꯑꯩꯉꯣꯟꯗ ꯑꯃꯨꯛ ꯇꯧꯔꯛꯑꯣ
ꯑ ꯇ ꯑꯣꯀꯦ
ꯇꯠꯈ꯭ꯔꯅꯦꯕ
ꯅꯪ ꯉꯝꯖꯔꯤꯉ ꯉꯥꯅꯨ ꯑꯃꯨꯛ ꯄꯨꯔꯛꯑꯕ ꯉꯥꯅꯨ ꯄꯨꯔꯛꯑꯕ ꯅꯣꯏ ꯌꯥꯏꯌꯦ ꯏꯆꯩ ꯀꯥꯏ ꯁ ꯁꯦꯝꯉꯝꯕꯅ ꯅꯥꯅ ꯇꯪ ꯆꯗꯁꯨ ꯑꯩ ꯆꯥꯏ ꯍꯥꯏꯅ
ꯎꯝꯝ ꯑꯩꯗꯤ ꯃꯤꯅ ꯆꯥꯕ ꯌꯦꯡ ꯉꯝꯗꯦ ꯀꯩꯅꯗꯦ
ꯑꯣꯛꯇ ꯍꯪꯒꯣꯏ
ꯆꯥꯕ ꯐꯪꯗꯦ ꯑꯗꯨ ꯍꯪꯒꯣꯏꯒ ꯍꯪꯒꯣꯏ
ꯗꯤꯁꯒꯁꯇ ꯍꯧꯖꯤꯛꯁꯤ ꯂꯥꯏꯅꯥ ꯂꯩꯃꯤꯅ ꯂꯅꯥ ꯂꯥꯏꯅꯥ ꯂꯩꯃꯤꯅ ꯑꯣꯛꯁꯦ ꯗꯤꯁꯀꯁ ꯇꯤꯡ ꯇꯧ
ꯂꯥꯏꯅꯥ ꯂꯥꯏꯔꯔꯤꯗꯨ ꯍꯩꯅꯩꯒ ꯍꯥꯡꯗꯣꯛꯏꯒ ꯅꯣꯏꯗꯝ ꯇꯧꯗꯦ ꯑꯩꯈꯣꯏꯗꯤ ꯑꯥ ꯎꯆꯦꯛ ꯐꯥꯎ ꯆꯥꯅꯤ
ꯕꯤꯐ ꯕꯤꯐ ꯑꯣꯏꯅ ꯆꯥꯁꯤ ꯀꯩꯅꯣ
ꯅꯪ ꯅꯪꯗꯧ ꯂꯗꯥꯏ ꯎꯆꯦꯛ ꯐꯥꯎꯖꯅꯤ
ꯇꯣ
ꯎ ꯐꯉ ꯐꯪꯕ
ꯆꯥꯎꯎ
ꯕꯔꯒ ꯁꯝꯅꯨ ꯄꯣꯆꯥꯅꯤꯡ
ꯃꯈꯨꯝꯒꯤ ꯆꯥꯡꯗꯩꯗꯤ ꯃꯇꯨꯡꯗꯣ
ꯃꯈꯣꯡ ꯐꯨꯠꯂꯒ ꯁꯥꯒꯤ ꯀꯩꯅꯣ ꯁꯔꯨ ꯁꯔꯥꯡ ꯐꯥꯏꯖꯥꯏꯗꯅ
ꯑꯃ ꯀꯩꯄꯔꯦ ꯑꯃ ꯂꯩꯔꯣ ꯋꯥꯜ ꯑꯦꯛꯁꯄꯦꯟꯁꯤꯞ ꯅꯠꯇꯣ ꯈꯪꯕꯕ꯭ꯔꯥ